ꯍꯜꯂꯣ
ꯎꯝ ꯍꯜꯂꯣ
ꯇꯥꯕ꯭ꯔꯣ
ꯇꯥꯔꯦ ꯇꯥꯔꯦ
ꯑ
ꯑꯁ ꯏꯆꯝ ꯆꯝꯅ ꯏꯆꯝ ꯆꯝꯅ ꯉꯥꯡꯅꯁꯤꯗ ꯑꯁ ꯁꯤꯒꯤꯗꯃꯛꯇꯅꯦ ꯑꯩꯅ ꯇꯧꯗꯕꯤꯗ
ꯑꯍ ꯀꯔ ꯏꯆꯝ ꯆꯝꯅ ꯉꯥꯡꯅꯁꯦ ꯍꯥꯏꯕ ꯆꯝꯗꯕ꯭ꯔꯣ ꯑꯩꯅ ꯉꯥꯡꯉꯤ ꯃꯌꯥꯝꯁꯦ ꯍꯥ
ꯆꯝꯗꯦꯕ ꯀꯩꯅꯣꯝ ꯏꯇꯧ ꯇꯧꯋꯦ
ꯀꯃꯥꯏꯟ ꯇꯧꯒꯦ ꯍꯥꯏꯁꯦ
ꯎꯝ ꯈꯪ ꯈꯪꯗꯦꯅꯦ ꯁꯥꯖꯤꯟꯕ ꯃꯥꯟꯕ ꯀꯣ
ꯁꯥꯖꯤꯟꯕ ꯃꯥꯟꯕ ꯁꯥꯖꯤꯟꯕ ꯅꯠꯇꯤꯌꯦ
ꯉꯁꯤꯅ ꯑꯍꯥꯟꯕ ꯑꯣꯏꯕꯩꯔꯥ ꯈꯪꯗꯦ
ꯉꯁꯤꯅ ꯑꯍꯥꯟꯕ ꯑꯣꯏꯕꯒꯤꯁꯨ ꯑꯣꯏꯔꯝꯅꯤ ꯑꯩ ꯋꯥꯔꯤ ꯑꯃ ꯂꯤꯕꯤꯒꯦꯀꯣ
ꯎꯝ
ꯅꯣꯡꯃꯁꯦ ꯅꯪꯒꯤ ꯐꯣꯟꯗꯣ ꯀꯩꯅꯣꯝ ꯃꯈꯣꯟ ꯇꯥꯏ ꯀꯩꯒꯤꯅꯣ
ꯎꯝ ꯎꯝ
ꯑꯇꯩꯒꯤ ꯂꯥꯛꯄ꯭ꯔꯣ
ꯎꯝ ꯍꯝ ꯂꯥꯛꯇꯣꯏ
ꯂꯥꯛꯇꯦ ꯑꯗꯣꯀꯣ ꯅꯣꯡꯃꯁꯦ ꯅꯨꯄꯥ ꯑꯃꯁꯦ
ꯎꯝ
ꯃꯥꯁꯦ ꯎꯝ ꯄꯥꯈꯪ ꯑꯣꯏꯔꯤꯉꯩꯗꯗꯤ ꯁꯧꯒ꯭ꯔꯤ ꯍꯟꯖꯥꯡ ꯆꯥꯗꯦ ꯍꯥꯏꯌꯦ ꯃꯥꯁꯦ ꯇꯧꯔꯤ ꯍꯦꯟꯗ꯭ꯔꯥꯡ ꯆꯥꯗꯕꯖꯥꯠꯅꯦꯕ ꯃꯥꯒꯤ ꯈ꯭ꯋꯥꯏꯗꯒꯤ ꯍꯩꯅꯗꯕ ꯃꯣꯏ ꯍꯦꯟꯖꯥꯡꯁꯦ ꯁꯧꯒ꯭ꯔꯤ ꯍꯦꯟꯖꯥꯡ ꯑꯣꯖꯥꯠꯅꯦ
ꯎꯝ
ꯑꯗꯨꯒꯗꯤ ꯃꯥꯁꯦ ꯃꯥꯁꯦ ꯅꯨꯄꯤ ꯊꯤꯔꯕ ꯖꯥꯠꯅꯦꯕꯀꯣ ꯃꯣꯏ ꯏꯃꯨꯡꯁꯤꯡꯅꯕꯨꯗꯤ ꯈꯪꯕ ꯖꯥꯠꯅꯤꯗ ꯑꯗꯨꯗ ꯅꯨꯄꯤ ꯊꯤꯕꯁꯦ ꯀꯨꯏꯗ꯭ꯔꯤꯖꯥꯠꯅꯦ ꯑꯗꯨꯗꯨꯗ ꯃꯥꯒꯤ ꯅꯨꯄꯤꯁꯤꯅ ꯃꯥꯁꯦ ꯁꯧꯒ꯭ꯔꯤ ꯄꯥꯝꯗꯦ ꯍꯥꯏꯕꯁꯦ ꯈꯪꯗꯕ
ꯎꯝ
ꯑꯗꯨ ꯈꯪꯗꯕꯗꯨꯗ ꯑ-ꯑ ꯃꯥꯒꯤ ꯅꯨꯄꯤꯁꯤꯅ ꯁꯧꯒꯔꯤ ꯍꯦꯟꯖꯥꯡꯁꯦ ꯊꯣꯡꯕꯤꯔꯖꯥꯠꯅꯤ ꯆꯧꯂꯤꯛ ꯍꯦꯟꯖꯥꯡꯖꯦ ꯊꯣꯡꯝꯕꯤꯔꯒ ꯑꯗꯣ ꯃꯥꯒꯤ ꯅꯨꯄꯥꯁꯦ ꯊꯕꯛ ꯁꯨꯔꯨꯔꯒ ꯌꯥꯝ ꯋꯥꯅ ꯊꯕꯛ ꯁꯨꯔ ꯄꯨꯨꯔꯒ ꯍꯜꯂꯛꯑꯖꯥꯠꯅꯦꯕꯀꯣ ꯍꯜꯂꯛꯑꯀꯥꯟꯗ ꯆꯥꯛ ꯊꯤꯕꯤꯔꯣ ꯈꯣꯠꯂꯣꯅ ꯍꯥꯏꯕꯅꯤꯅ ꯆꯥꯛꯁꯦ ꯃꯥꯁꯦ ꯊꯤꯕꯤꯔꯖꯥꯠꯅꯦ ꯆꯥꯛ ꯊꯤꯕꯤꯕ ꯀꯥꯟꯗ ꯁꯤꯗ ꯃꯥꯁꯦ ꯐꯝꯃ ꯐꯝꯒ꯭ꯔꯦꯌꯦ ꯃꯥꯏ ꯅꯨꯄꯤꯗꯨꯒꯤ ꯃꯄꯥꯟ ꯊꯣꯛꯈ꯭ꯔꯖꯥꯠꯅꯤ꯫ ꯑꯗꯨꯗꯩꯗꯤ ꯌꯦꯡꯀꯥꯟꯗ ꯍꯤꯟꯖꯥꯡꯁꯦ ꯁꯧꯒ꯭ꯔꯤ ꯍꯦꯟꯖꯥꯡ ꯊꯣꯡ ꯂꯩꯔꯝꯃꯦ꯫ ꯁꯧꯒ꯭ꯔꯤ ꯍꯟꯖꯥꯡ ꯑꯣꯏ ꯂꯩꯔꯝꯕ ꯇꯥꯕ꯭ꯔꯥ?
ꯎꯝ ꯇꯥꯏ ꯍꯣꯏ꯫
ꯎꯝ ꯁꯧꯒ꯭ꯔꯤ ꯍꯤꯟꯖꯥꯡ ꯑꯣꯏꯔꯝꯕꯗꯨꯗ ꯃꯥꯁꯦ ꯁꯥꯎꯅꯤꯡꯉꯖꯥꯠꯅꯤ ꯃꯥꯅꯗꯤꯎꯝ ꯃꯥꯁꯦ ꯁꯧꯒ꯭ꯔꯤ ꯍꯤꯟꯖꯥꯡ ꯄꯥꯝꯗꯦ ꯍꯥꯏꯁꯦ ꯃꯃꯥꯅ ꯃꯅꯥꯎꯅꯨꯄꯤꯁꯤꯡꯅ ꯈꯪꯕꯅꯦ ꯑꯁꯤꯅꯦꯕ ꯃꯥꯒꯤ ꯋꯥꯈꯜꯗ ꯑꯗꯨꯒ ꯑꯩꯅ ꯊꯕꯛ ꯋꯥꯅ ꯁꯨ ꯁꯨꯔꯨꯔꯒ ꯀꯩꯒꯤ ꯁꯧꯒ꯭ꯔꯤ ꯍꯟꯖꯥꯡꯈꯛ ꯊꯣꯡꯉꯝꯃꯤꯅꯣꯅ ꯃꯥꯁꯤ ꯁꯥꯎꯅꯤꯡꯉꯖꯥꯠꯅꯦꯕꯀꯣ ꯑꯗꯩꯗꯤ ꯑꯥ ꯃꯥꯅ ꯂꯥꯎꯔꯛꯏꯒꯦ ꯉꯁꯤ ꯆꯥꯛ ꯍꯤꯟꯖꯥꯡ ꯀꯅꯥꯅ ꯊꯣꯡꯏꯅꯣꯅ ꯂꯥꯎꯔꯛꯏꯌꯦ ꯌꯥꯝ ꯁꯥꯎꯅ꯫ ꯑꯗꯨꯒꯅꯦ ꯃꯥꯒꯤ ꯅꯨꯄꯤꯗꯨꯅꯅꯦ ꯊꯣꯡꯅꯥꯎ ꯊꯣꯡꯗꯒꯤ ꯇꯞꯅ ꯄꯥꯝꯃꯨꯕ ꯑꯩꯅꯅꯦꯅ ꯍꯥꯏꯌꯦ ꯑꯗꯨꯒꯅꯦ ꯃꯥꯁꯦ ꯍꯥꯏꯐꯝ ꯈꯪꯗꯗꯅ ꯍꯥꯎꯔꯦ ꯑꯩ ꯅꯨꯄꯥꯁꯤꯡꯁꯦ ꯁꯨꯃꯥꯏꯅ ꯇꯧꯖꯥꯠꯅꯤ꯫ ꯃꯥꯒꯤ ꯅꯨꯄꯤꯗꯗꯤ ꯈꯔ ꯇꯣꯉꯥꯟ ꯃꯥꯒꯤ ꯅꯨꯄꯤꯗꯗꯤ ꯈꯔ ꯇꯣꯉꯥꯟꯕ ꯃꯥꯜꯂꯦ꯫ ꯀꯣ
ꯑꯩꯈꯣꯏꯗꯤ ꯌꯨꯝ ꯄꯥꯟꯗ꯭ꯔꯤꯕꯅꯤꯅ ꯈꯪꯗ꯭ꯔꯤꯅꯦ ꯑꯗꯨꯗꯤ꯫
ꯑ ꯍꯣꯏ ꯑꯗꯨꯁꯨ ꯆꯨꯝꯃꯦ꯫ ꯑꯗꯣ ꯇꯧ ꯎꯝ ꯇꯧꯕꯗꯤ ꯑꯥ ꯅꯨꯄꯤꯗꯤ ꯂꯨꯅ ꯇꯧꯒꯗꯧꯅꯤ ꯅꯠꯇ꯭ꯔꯥ꯫
ꯃꯇꯝ ꯃꯇꯝ ꯂꯩꯗ ꯅꯨꯄꯤꯗꯅꯕꯨ ꯃꯊꯣꯡ ꯆꯥꯗ꯭ꯔꯗꯤ ꯅꯨꯡꯁꯤꯒꯦꯁꯨ ꯆꯪꯉꯨ ꯌꯥꯔꯣꯏꯅꯦ꯫ ꯇꯥꯏ ꯀꯣ ꯍꯜꯂꯣ